ꯍꯜꯂꯣ
ꯍꯥꯎ ꯅꯨꯡꯉꯥꯏꯔꯤꯕ꯭ꯔꯣ ꯇꯔꯦ
ꯑꯣ ꯅꯪ ꯈꯤꯇꯪ ꯀꯟꯅ ꯉꯥꯡ ꯉꯥꯛꯀꯦꯔꯣ
ꯇꯥꯗꯕ꯭ꯔꯣ
ꯑꯣ ꯇꯌꯦ ꯇꯌꯦ
ꯑꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯩꯁꯨ ꯅꯨꯡꯉꯥꯏꯔꯤꯅꯤ ꯍꯥꯏꯇꯥꯥꯔꯦ ꯑꯁ
ꯑꯣ ꯑꯣ ꯆꯥꯛ ꯏꯁꯤꯡꯗꯤ ꯆꯥꯔꯕꯣ
ꯑꯩ ꯆꯥꯔꯦ ꯑꯩꯗꯤ ꯆꯥꯔꯦ ꯅꯪꯗꯤ ꯆꯥꯔꯕꯣ
ꯑꯩꯁꯨ ꯆꯥꯛꯊꯣꯛꯄꯗ ꯉꯥꯏꯔꯤꯌꯦ ꯀꯔꯤ ꯃꯊꯦꯜ ꯆꯥꯔꯒꯦ ꯉꯁꯤꯕꫭ
ꯑꯁ ꯁꯧꯒ꯭ꯔꯤ ꯑꫭꯏꯅ ꯇꯧꯔꯦ
ꯁꯧꯒ꯭ꯔꯤ ꯑꯣꯏꯅ ꯇꯧꯔꯦ
ꯑꯥꯎ ꯅꯣꯏꯗꯤ ꯀꯔꯤ ꯃꯥꯇꯦꯟ ꯇꯧꯔꯦ
ꯑꯩꯈꯣꯏꯒꯤꯗꯤ ꯉꯁꯤꯗꯤ ꯃꯐꯦꯜ ꯈꯔ ꯌꯥꯝꯃꯤ ꯑꯩꯈꯣꯏꯒꯤ ꯏꯔꯣꯝꯕ ꯑꯃ ꯑꯗꯨꯒ ꯀꯩꯅꯣ ꯑꯃ ꯀꯥꯡꯍꯧ ꯑꯃ ꯉꯧꯔꯦ ꯑꯂꯨꯅꯦ ꯍꯋꯥꯏꯅꯦ ꯇꯧꯔꯒ ꯃꯌꯥꯝ ꯇꯨꯌꯉꯟ ꯇꯧꯋꯦ ꯕ꯭ꯂꯦꯟꯗꯔꯤ ꯈꯔꯥ ꯍꯥꯞꯄꯒ ꯉꯧꯔꯦ ꯑꯗꯨꯒ ꯀꯩꯅꯣꯒ ꯑꯩꯈꯣꯏꯒꯤ ꯕꯦꯁꯣꯟ ꯄꯥꯛꯅꯝꯗꯣ ꯈꯡꯕ꯭ꯔꯣ ꯑꯣ ꯑꯗꯨꯒ ꯑꯗꯨꯃꯥꯏꯅ ꯇꯧꯔ ꯆꯥꯔꯦ ꯑꯦ ꯍꯧꯖꯤꯛꯀꯥꯟꯗꯤ ꯑꯩꯈꯣꯏ ꯏꯪꯈꯣꯜꯗ ꯄꯪꯗꯕ ꯃꯅꯥ ꯃꯁꯤꯡ ꯆꯥꯕꯁꯨ ꯍꯥꯎꯋꯤꯗꯅ
ꯍꯣꯏ ꯍꯣꯏ
ꯅꯪꯗꯤ ꯅꯣꯏ ꯀꯩꯅꯣ ꯅꯥꯊꯟꯗ ꯂꯩꯕ꯭ꯔꯣ ꯀꯅꯥ ꯀꯅꯥ ꯂꯩꯒꯦ ꯍꯧꯖꯤꯛꯄꯣ
ꯏꯊꯟꯗ ꯑꯗꯨꯝ ꯂꯩꯔꯤꯌꯦ ꯑꯩꯕꯨꯗꯤ ꯑꯁ ꯅꯪ ꯍꯣꯁꯇꯦꯜ ꯍꯣꯁꯇꯦꯜ ꯑꯗꯨꯝ ꯂꯩꯔꯤ ꯅꯪꯗꯤ
ꯑꯗꯨꯝ ꯂꯩꯔꯤꯌꯦ ꯎꯪ ꯑꯗꯨꯗꯤ ꯅꯪ ꯁꯨ ꯆꯥꯕ ꯊꯛꯄꯨꯗꯤ ꯀꯅꯥꯅ ꯊꯣꯡꯕꯤꯔꯒꯦ
ꯑꯁ ꯑꯩꯗꯤ ꯏꯇꯣꯝꯇꯥ ꯂꯩꯕꯅꯦ ꯏꯇꯣꯝ ꯊꯣꯡ ꯆꯥꯔꯦ
ꯑꯩꯈꯣꯏꯁꯨ ꯏꯃꯥꯟꯅꯕ ꯃꯌꯥꯝ ꯂꯩꯕꯅꯦ ꯏꯃꯥꯟꯅꯕꯈꯩ ꯇꯧꯔꯒ ꯊꯣꯡꯉꯒ ꯆꯥꯔꯦ
ꯑꯁ ꯅꯣꯏꯗꯨꯁꯨ ꯀꯣꯏꯔꯛꯑꯒ ꯅꯣꯏꯗꯨꯁꯨ ꯆꯥꯕ ꯈꯔ ꯌꯥꯎ ꯇꯥꯔꯦ
ꯍꯣꯏ ꯂꯥꯛꯑꯣ ꯂꯥꯛꯑꯣ ꯀꯣꯏꯔꯛꯑꯣ ꯑꯍꯥꯡꯕ ꯊꯣꯡꯉ ꯆꯥꯁꯦ ꯆꯥꯗꯕ ꯀꯨꯏꯔꯦ
ꯑꯍꯥꯎ ꯑꯊꯨꯝꯕꯁꯦ ꯈꯔ ꯆꯥꯁꯤꯅ ꯇꯧꯕꯅꯤ ꯌꯥꯗꯦ
ꯍꯣꯏ ꯑꯗꯨꯅꯤ ꯈꯔ ꯆꯥꯗꯗꯤꯀꯣ ꯍꯧꯖꯤꯛꯀꯥꯟꯗꯤ ꯁꯥ ꯈꯔ ꯁꯥꯒꯠꯂꯛꯄꯒ ꯆꯥꯕ ꯊꯛꯄꯁꯦ ꯐꯖꯅꯥ ꯆꯥꯗ꯭ꯔꯒꯗꯤ ꯍꯧꯖꯤꯛꯁꯤ ꯌꯥꯗ꯭ꯔꯦꯕ
ꯑꯁ ꯈꯪꯗꯦꯅ‌ꯦ ꯇꯧꯔꯤꯁꯦ ꯍꯛꯆꯥꯡꯁꯦ ꯉꯔꯥꯡ ꯆꯦꯗꯨꯕꯒꯤ ꯍꯛꯆꯥꯡꯁꯤꯅ ꯁꯣꯠꯊꯑꯕꯅꯦ
ꯑꯥ
ꯑꯁ ꯐꯥꯏꯒꯟ ꯐꯥꯏꯒꯁ‌ꯦ ꯌꯥꯗ꯭ꯔ‌ꯦꯅꯦ
ꯑꯣ ꯍꯣ ꯅꯪ ꯁꯥꯟꯅꯕꯒ ꯑꯗꯨꯝ ꯊꯣꯛꯄ꯭ꯔꯣ
ꯁꯅꯕꯁꯦ ꯍꯣꯏ ꯑꯗꯨꯝ ꯊꯣꯛꯑꯦ ꯃꯔꯛꯇꯗꯤ ꯊꯣꯛꯇꯕꯁꯨ ꯌꯥꯎꯋꯦ
ꯑꯣ
ꯅꯪꯗꯤ ꯁꯅꯥꯔꯤꯕ꯭ꯔꯣ ꯀꯃꯥꯏꯅ ꯇꯧꯔꯤꯒꯦ
ꯑꯣ ꯑꯩꯕꯨꯗꯤ ꯅꯨꯡꯇꯤꯒꯤ ꯑꯗꯨꯝ ꯅꯨꯡꯁꯤꯜꯁꯦ ꯑꯗꯨꯝ ꯉꯥꯏꯍꯥꯛ ꯋꯥꯛꯀꯤꯡ ꯆꯦꯜꯂꯅꯤ ꯑꯗꯨꯒ ꯑꯩꯈꯣꯏꯒꯤ ꯕꯣꯜ ꯑꯗꯨꯝ ꯁꯥꯟꯅꯩꯌꯦ ꯑꯗꯨ ꯑꯗꯨ ꯂꯣꯏꯔꯒ ꯒ ꯅꯨꯡꯗꯥꯡꯋꯥꯏꯔꯝ ꯑꯃꯨꯛ ꯂꯣꯏꯔꯀꯥꯟꯗ ꯑꯃꯨꯛ ꯖꯤꯝꯗꯪ ꯉꯥꯏꯥꯛꯆꯒ ꯑꯃꯨꯛ ꯍꯛꯆꯥꯡ ꯁꯥꯖꯦꯟ ꯇꯧꯔꯨꯕ ꯑꯗꯨꯃꯥꯏꯅ ꯅꯣꯡꯃꯒꯤ ꯑꯗꯨꯝ ꯈꯔ ꯈꯔ ꯇꯦꯛ ꯇꯦꯛ ꯁꯥꯟꯅꯔꯤꯌꯦ ꯁꯥꯟꯅꯕꯁ ꯏꯁꯥꯗ ꯅꯨꯡꯉꯥꯏꯇꯦ ꯑꯗꯨꯅ
ꯍꯣꯏ ꯑꯗꯨꯅꯦ ꯑꯗꯣ ꯑꯩꯈꯣꯏꯅ ꯑꯩꯈꯣꯏꯗꯤ ꯁꯅꯥꯃꯒꯁꯦꯡ ꯉꯝꯃꯛꯇ꯭ꯔꯦꯅꯦ ꯍꯧꯖꯤꯛꯇꯤ ꯍꯛꯆꯥꯡꯁꯦ
ꯎꯝ
ꯑꯗꯨꯅ ꯍꯛꯆꯥꯡꯁꯦ ꯁꯣꯟꯊꯔꯦ ꯑꯗꯨꯅꯦ
ꯍꯣꯏ ꯎꯝ
ꯑꯗꯨ ꯁꯥꯟꯅꯥꯍꯗꯤ
ꯍꯥꯏꯗꯤ ꯁꯥꯟꯅ ꯈꯣꯠꯅꯕꯁꯨ ꯍꯛꯆꯥꯡꯗ ꯀꯥꯟꯅꯩꯗꯅ ꯍꯥꯏꯗꯤ ꯅꯣꯡꯃꯒꯤ ꯉꯥꯏꯍꯥꯡ ꯍꯨꯃꯥꯡ ꯇꯥꯍꯧꯕꯁꯤꯅ ꯑꯗꯨꯝ ꯆꯥꯕ ꯊꯛꯄꯗ ꯑꯣꯏꯔꯣ ꯍꯛꯆꯥꯡꯗꯕꯨ ꯑꯣꯏꯔꯣ ꯂꯣꯏꯅ ꯀꯥꯟꯅꯩꯌꯦꯕ
ꯃꯥꯅꯦ ꯃꯥꯅꯦ
ꯑꯗꯨꯗꯤ ꯁꯥꯒ ꯁꯥꯒꯠꯂꯛꯄ ꯍꯧꯖꯤꯛꯇꯤ ꯑꯆꯝꯕ ꯀꯩꯀꯥ ꯆꯥꯕ ꯄꯥꯝꯃꯤꯅꯦ ꯊꯥꯎ ꯊꯨꯝ ꯑꯁꯦ ꯌꯥꯝ ꯆꯥꯅꯤꯡꯗ꯭ꯔꯦꯕ ꯍꯧꯖꯤꯛꯇꯤ ꯁꯥꯒꯠꯂꯛꯄꯅꯤꯅꯀꯣ
ꯊꯥꯎ ꯊꯨꯝꯁꯦ ꯄꯨꯛꯁꯨ ꯌꯥꯝ ꯅꯨꯡꯉꯥꯏꯒꯟꯗꯦꯅꯦ
ꯎꯝ ꯅꯣꯏ ꯇꯣꯃꯅꯥ ꯈꯥꯟ ꯂꯩꯒ ꯀꯩꯅꯣ ꯄꯔꯛ ꯆꯠꯇ꯭ꯔꯣ ꯆꯝꯐꯨꯠꯀꯨꯝꯕꯒ ꯇꯧꯕ ꯌꯥꯕ ꯄꯣꯠꯇꯨ ꯄꯨꯔꯛꯇ꯭ꯔꯣ ꯌꯨꯝꯗꯒꯤꯒ
ꯑꯁ ꯌꯨꯝꯗꯒꯤꯁꯦ ꯍꯧꯖꯤꯛꯀꯥꯟꯁꯦ ꯑꯩꯁꯨ ꯌꯨꯝ ꯆꯠꯇ꯭ꯔꯕꯅꯤꯅ ꯀꯩ ꯀꯩꯅꯣꯁꯨ ꯊꯥꯔꯛꯇ꯭ꯔ ꯑꯩꯁꯨ ꯆꯠꯂꯗꯤ ꯀꯩꯀꯥ ꯑꯆꯝꯕ ꯆꯥꯕ ꯌꯥꯕ ꯈꯔ ꯂꯧꯔꯛꯀꯦꯗꯧꯕꯅꯤꯅꯦ
ꯅꯪ ꯑꯗꯨ ꯍꯥꯏꯔꯒ ꯍꯟꯗꯛꯇꯤ ꯁꯤꯗ ꯑꯗꯨꯝ ꯂꯩꯖ ꯑꯣꯏꯔꯗꯤ ꯀꯩꯅꯣ ꯌꯥꯎꯔꯨꯁꯤꯔꯣ ꯑꯩꯈꯣꯏꯒꯤ ꯃꯊꯪ ꯌꯥꯎꯁꯪꯗ ꯌꯥꯎꯅꯕ ꯇꯧꯁꯤꯗꯅ
ꯌꯥꯎꯁꯪ ꯍꯣꯏ ꯌꯥꯏꯌꯦ ꯌꯥꯎꯁꯪ ꯆꯧ ꯑ ꯂꯩꯔꯗꯤ ꯑꯗꯨꯝ ꯀꯣꯏꯕ ꯑꯣꯏꯅ ꯆꯧꯕꯁꯨ ꯌꯥꯏꯌꯦ
ꯍꯥꯏꯗꯤ ꯅꯪꯗꯤ ꯌꯥꯎꯁꯪꯁꯦ ꯑꯩꯈꯣꯏ ꯀꯃꯥꯏ ꯀꯃꯥꯏꯅ ꯇꯧꯒꯦ ꯈꯪꯍꯟꯈꯤꯔꯣꯏꯕꯀꯣ
ꯑꯧ ꯃꯥꯅꯦ ꯑꯩ
ꯍꯥꯏꯗꯤ ꯑꯩꯈꯣꯏ ꯑꯗꯨꯝ ꯃꯩꯇꯩꯒꯤꯗꯤ ꯌꯥꯎꯁꯪ ꯍꯥꯏꯁꯦ ꯆꯍꯤꯒꯤ ꯃꯅꯨꯡꯗ ꯂꯥꯛꯄ ꯈ꯭ꯋꯥꯏꯗꯒꯤ ꯆꯥꯎꯕ ꯀꯨꯝꯍꯩ ꯑꯃꯅꯦꯕ ꯁꯨ ꯅꯨꯃꯤꯠ ꯃꯉꯥꯅꯤ ꯇꯧꯗꯣꯏꯅꯦ ꯑꯩꯈꯣꯏ ꯌꯥꯎꯁꯪ ꯍꯥꯏꯁꯦ ꯃꯉꯤꯅꯤ ꯇꯧꯅꯤ ꯎꯝ ꯑꯍꯥꯟꯕ ꯑꯍꯥꯟꯕ ꯅꯨꯃꯤꯠꯁꯦ ꯑꯗꯨꯅ ꯑꯩꯈꯣꯏꯅ ꯌꯥꯎꯁꯪꯒꯤ ꯑꯩꯈꯣꯏꯅ ꯁꯪ ꯃꯆꯥ ꯑꯃ ꯁꯥ ꯁꯤꯅꯦꯕꯀꯣ ꯑꯩꯈꯣꯏꯅ ꯆꯔꯨ ꯇꯧꯔꯒ ꯌꯨꯝ ꯃꯆꯥ ꯍꯥꯏꯇꯥꯔꯦ ꯑꯗꯨꯗ ꯑꯩꯈꯣꯏꯅ ꯅꯨꯡꯗꯥꯡꯋꯥꯏꯔꯝꯗꯨꯗ ꯃꯩ ꯊꯥꯗꯣꯛꯑꯅꯤꯀꯣ ꯑꯗꯨꯗꯒꯤ ꯑꯩꯈꯣꯏ ꯌꯥꯎꯁꯪꯒꯤ ꯌꯨꯝꯊꯣꯡ ꯈꯨꯗꯤꯡꯒꯤ ꯑꯩꯈꯣꯏ ꯂꯩꯀꯥꯏ ꯈꯪꯗꯦꯀꯣ ꯈꯣꯏꯒꯤ ꯅꯛꯅꯕꯗ ꯆꯠꯂꯒ ꯁꯦꯟ ꯈꯥꯏꯕ ꯆꯠꯀꯅꯦꯕꯀꯣ ꯄꯩꯁꯥꯕꯨꯗꯤ ꯃꯤ ꯍꯥꯞꯅꯤꯡꯕꯅꯤ ꯂꯨꯄꯥ ꯍꯥꯎꯒꯦꯔꯥ ꯂꯨꯄꯥ ꯑꯅꯤ ꯍꯥꯎꯀꯦꯔꯥ ꯂꯨꯄꯥ ꯃꯉꯥ ꯍꯧꯥꯎꯒꯦꯔꯥ ꯃꯤ ꯇꯨꯒꯤ ꯈꯨꯁꯤꯅꯦ ꯕꯕꯥ ꯑꯗꯨ ꯑꯗꯨꯝ ꯑꯗꯨꯝ ꯂꯣꯏ ꯄꯤꯔꯛꯀꯅꯤ ꯑꯗꯨꯨꯃꯥꯏꯅ ꯅꯨꯃꯤꯠ ꯅꯤꯅꯤꯒꯨꯝꯕ ꯆꯠꯂꯦ ꯁꯨꯃꯥꯏꯅ ꯁꯦꯝꯈꯥꯏꯕꯁꯦ ꯑꯗꯨꯗ ꯍꯔ ꯑꯗꯨꯒ ꯅꯨꯃꯤꯠ ꯅꯤꯅꯤ ꯁ ꯅꯨꯃꯤꯠ ꯅꯤꯅꯤꯒꯤ ꯀꯩꯒꯣ ꯅꯨꯡꯊꯜꯗꯒꯤ ꯑꯗꯨꯝ ꯍꯧꯔꯅꯤ ꯑꯩꯈꯣꯏꯒꯤ ꯂꯩꯀꯥꯏꯒꯤ ꯑꯉꯥꯡ ꯂꯩꯁꯥꯕꯤ ꯃꯆꯥꯁꯤꯡꯅꯒ ꯂꯝꯕꯤꯗꯒ ꯑꯩꯈꯣꯏꯒꯤ ꯊꯧꯔꯤ ꯇꯤꯡꯒ ꯁꯦꯝꯊꯠꯄꯤꯗꯣ ꯈꯪꯅꯤꯤꯗꯅ ꯎꯝ ꯑꯗꯨ ꯑꯗꯨ ꯇꯧꯔꯅꯤ ꯍꯥꯏꯗꯤ ꯅꯨꯄꯥ ꯃꯆꯥ ꯀꯩꯅ ꯑꯕꯦꯔꯇ ꯄꯩꯁꯥ ꯀꯅꯤ ꯑꯗꯒꯤ ꯅꯨꯡꯗꯥꯡꯗꯗꯤ ꯑꯗꯨꯝ ꯑꯅꯝꯕꯅ ꯌꯥꯎꯁꯪꯒꯤ ꯃꯇꯝꯁꯦ ꯑꯩꯈꯣꯏꯒꯤ ꯌꯥꯎꯁꯪ ꯊꯕꯛ ꯇꯧꯅꯩꯗꯅ
ꯍꯣꯏ ꯑꯗꯣ ꯊꯥꯕꯜꯗꯣ ꯌꯥꯎꯁꯪ ꯃꯅꯨꯡꯗ ꯇꯧꯅꯕ꯭ꯔꯣ ꯅꯠꯇꯧꯅ ꯂꯣꯏꯔꯀꯥꯟꯗ ꯇꯧꯅꯕ꯭ꯔꯣ
ꯊꯥꯕꯜꯁꯦ ꯑꯗꯨꯝ ꯌꯥꯎꯁꯪ ꯃꯅꯨꯡ ꯇꯧꯅꯤ ꯑꯗꯨꯝ ꯂꯣꯏꯔꯒ ꯃꯇꯝ ꯈꯔ ꯑꯗꯨꯝ ꯀꯣ ꯁꯤꯟꯅꯕꯁꯨ ꯌꯥꯎꯋꯦ ꯍꯥꯏꯗꯤ ꯑꯅꯝꯕꯅ ꯑꯩꯈꯣꯏꯒꯤ ꯀ꯭ꯂꯥꯁ ꯇꯦꯟ ꯐꯥꯕ ꯇꯨꯋꯦꯜꯞ ꯐꯥꯕ ꯑꯦꯛꯖꯥꯝ ꯂꯣꯏꯕ ꯉꯥꯏꯔꯦ ꯇꯧꯅꯩꯌꯦꯕ ꯑꯗꯨꯒ ꯀ꯭ꯂꯥꯁ ꯇꯦꯟ ꯇꯨꯌꯦꯦꯜꯞ ꯑꯦꯛꯖꯥꯝ ꯂꯣꯏꯔꯤꯉꯩꯗꯤ ꯊꯥꯕꯜ ꯆꯣꯡꯉꯗꯦ ꯍꯥꯏ ꯃꯅꯤꯄꯨꯔꯗ ꯏꯕ ꯎꯝ ꯑꯦꯛꯖꯥꯝꯗ ꯑꯩꯈꯣꯏꯒꯤ ꯗꯤꯁꯇꯔꯕ ꯇꯧꯅꯦꯅꯀꯣ ꯑꯗꯨ ꯃ ꯁꯧꯍꯟꯗꯦꯕ ꯑꯗꯨꯅ ꯀ꯭ꯂꯥꯁ ꯇꯦꯟ ꯇꯨꯌꯦꯜꯞ ꯑꯦꯛꯖꯥꯝ ꯍꯦꯛ ꯂꯣꯏꯕꯒ ꯊꯥꯕꯜ ꯁꯤꯜꯂꯛꯑꯅꯤ ꯍꯥꯏꯗꯤ ꯑꯉꯥꯡ ꯃꯌꯥꯝ ꯍꯥꯟꯅ ꯀ꯭ꯂꯥꯁ ꯇꯦꯟ ꯇꯨꯌꯦꯜꯞ ꯊꯥꯔꯨꯕꯁꯤꯡꯗꯣ ꯂꯣꯏꯅ ꯑꯦꯛꯖꯥꯝ ꯂꯣꯏꯔꯒ ꯂꯥꯛꯄꯗꯩꯗꯤ ꯃꯣꯏꯁꯨ ꯄ ꯀꯨꯝꯍꯩꯗ ꯅꯨꯡꯉꯥꯏꯗꯅ ꯊꯥꯕꯜ ꯆꯣꯡꯕ ꯍꯥꯏꯁꯦ
ꯃꯥꯅꯦ ꯃꯥꯅꯦ ꯃꯤ ꯃꯌꯥꯝ ꯂꯥꯛꯁꯜꯂꯦ
ꯎꯝ ꯑꯩꯈꯣꯏꯒꯤ ꯂꯩꯁꯥꯕꯤꯒꯤ ꯈꯨꯗꯥꯡ ꯑꯄꯥꯏꯔ ꯆꯣꯡꯗꯣꯏꯅꯦꯕ ꯅꯨꯄꯤ ꯊꯤꯕ ꯃꯤꯁꯨ ꯑꯗꯨꯝ ꯌꯥꯎꯕ ꯌꯥꯏ
ꯐꯗꯥꯥꯡ ꯄꯥꯏꯔꯒ ꯆꯣꯡꯉꯗꯤ ꯅꯨꯡꯉꯥꯏꯗꯣꯏꯅꯤꯅꯦ
ꯎꯝ ꯅꯨꯡꯉꯥꯏꯗꯣꯏꯅꯤ ꯀꯩꯅꯣ ꯄꯥꯈꯪꯒꯤ ꯄꯨꯟꯁꯤꯗ ꯊꯥꯕꯜ ꯆꯣꯡꯕꯁ ꯌꯥꯎꯗꯕ ꯌꯥꯄꯣꯠꯇꯤꯅꯤ
ꯑꯁ ꯑꯩ ꯊꯥꯕꯜꯁꯦ ꯈꯔ ꯎ ꯑꯁ ꯑꯩꯒꯤ ꯊꯥꯕꯜꯁꯦ ꯆꯣꯡꯉꯨꯁꯨ ꯍꯩꯇꯕꯅꯤꯅꯦ ꯚꯥꯏ
ꯑꯦ ꯑꯩ ꯂꯩꯁꯤꯗꯤ ꯑꯩꯅ ꯂꯣꯏ ꯇꯝꯕꯤꯅꯤ ꯀꯩꯅꯣ ꯊꯥꯕꯜ ꯅꯨꯡꯉꯥꯏ ꯅꯨꯡꯉꯥꯏꯕ ꯊꯥꯕꯜ ꯃꯌꯥꯝ ꯆꯣꯡꯕ ꯌꯥꯏꯅꯦ ꯊꯥꯕꯜ ꯏꯁꯇꯥꯏꯜ ꯃꯈꯜ ꯃꯈꯜ ꯂꯩꯌꯦꯕ ꯑꯩꯁꯥꯕꯤ ꯑꯩꯈꯣꯏꯒꯤ ꯁꯥꯔꯤ ꯁꯠꯄꯤ ꯄꯥꯏꯕꯒꯤ ꯍꯥꯏꯗꯤ ꯅꯍꯥ ꯄꯥꯏꯕꯒꯤ ꯑꯩꯈꯣꯏꯒꯤ ꯃꯥꯒꯤ ꯃ꯭ꯌꯨꯖꯤꯛꯀꯤ ꯇꯥꯟꯗꯣ ꯑꯗꯨꯒꯤ ꯃꯇꯨꯡꯟꯅ ꯊꯥꯕꯜ ꯆꯣꯡꯕꯒꯤ ꯑꯗꯨꯒꯤ ꯅꯤꯌꯣꯝꯁꯨ ꯌꯥꯝ ꯂꯩꯌꯦꯕ ꯑꯩ ꯊꯥꯕꯜ ꯆꯣꯡꯕꯁꯨ ꯅꯨꯡꯉꯥꯏꯕꯅꯤꯗ
ꯑꯁ ꯆꯣꯡꯁꯤ ꯆꯣꯡꯁꯤ ꯑꯧꯁꯪ ꯃꯇꯝꯗ ꯈꯔ ꯆꯣꯡꯍꯧꯔꯁꯦ
ꯑꯗꯨꯅ ꯃꯌꯥꯝ ꯑꯩꯈꯣꯏꯒꯤ ꯄꯥꯈꯪ ꯂꯩꯁꯥꯕꯤꯁꯤꯡꯅ ꯑꯩꯈꯣꯏ ꯂꯝꯇꯥꯒꯤ ꯌꯥꯎꯁꯪꯅꯅ ꯉꯥꯏꯅꯔꯤꯅꯤ ꯃꯈꯣꯏ ꯃꯩꯇꯩꯗꯗꯤꯀꯣ
ꯑꯆꯥ
ꯑꯗꯨ ꯌꯥꯎꯁꯪ ꯍꯦꯛ ꯂꯣꯏꯕꯗꯩꯗꯤ ꯑꯃꯨꯛ ꯀꯩꯅꯣ ꯂꯥꯛꯑꯅꯤ ꯑꯩꯈꯣꯏꯒꯤ ꯆꯩꯔꯥꯎꯕꯅꯀꯣ
ꯑꯧ
ꯑꯩꯈꯣꯏꯒꯤ ꯆꯩꯔꯥꯎꯕ ꯍꯥꯏꯁꯤ ꯁꯤꯗꯅ ꯑꯃꯨꯛ ꯑꯩꯈꯣꯏ ꯃꯩꯇꯩꯒꯤꯗꯤ ꯁꯝꯅ ꯍꯥꯏꯔꯕꯗ ꯅꯝꯕꯅ ꯑꯩꯈꯣꯏ ꯀꯦꯂꯦꯟꯗꯔꯗ ꯖꯅꯋꯥꯔꯤꯁꯦ ꯅ꯭ꯌꯨ ꯌꯔꯅꯤꯅ ꯂꯩꯔꯤꯁꯦ ꯆꯍꯤ ꯍꯧꯋꯏꯅꯤꯗꯅ ꯑꯗꯣ ꯈꯣꯏ ꯃꯩ ꯇꯩꯒꯤꯗꯗꯤ ꯑꯦꯄ꯭ꯔꯤꯜꯁꯦ
ꯑ
ꯁꯤꯗꯒꯤ ꯆꯍꯤ ꯍꯧꯋꯦꯕ ꯑꯩꯈꯣꯏ ꯃꯩꯇꯩ ꯀꯦꯂꯦꯟꯗꯔꯗꯗꯤ ꯑꯉ ꯑꯩꯈꯣꯏꯅ ꯆꯩꯔꯥꯎꯕ ꯍꯥꯏꯁꯦ ꯑꯩꯈꯣꯏꯗꯤ ꯆꯍꯤ ꯍꯧꯔꯤꯅꯦꯕ ꯑꯩꯈꯣꯏꯒꯤ
ꯑꯣ
ꯑꯦ ꯆꯩꯔꯥꯎꯕ ꯅꯨꯃꯤꯠꯁꯨ ꯅꯨꯡꯉꯥꯏꯈ꯭ꯔꯖꯥꯠꯅꯤꯗ ꯆꯩꯔꯥꯎꯕ ꯅꯨꯃꯤꯠꯇꯁꯨ ꯑꯗꯨꯝ ꯊꯥꯕꯜ ꯆꯣꯡꯅꯤ
ꯑꯗꯨꯁꯨ ꯊ ꯆꯣꯡꯉꯦ ꯑꯗꯨꯒ ꯀꯩꯀꯩ ꯇꯧꯒꯦ ꯇꯧꯕꯗꯤ
ꯁꯝꯅ ꯍꯥꯏꯔꯕꯗ ꯑꯩꯈꯣꯏꯅ ꯑꯩꯈꯣꯏꯒꯤ ꯑ ꯀꯨꯟꯗꯣꯡꯗꯣ ꯍꯣꯏ ꯀꯨꯟꯗꯣꯡꯁꯤꯗ ꯑꯩꯈꯣꯏꯅ ꯂꯩꯕꯥꯛ ꯇꯧꯔ ꯂꯩꯕꯥꯛꯁꯦ ꯑꯩꯈꯣꯏ ꯄꯨꯈ꯭ꯔꯤꯒꯨꯝꯕꯩ ꯂꯩꯕꯥꯛꯁꯦ ꯄꯦꯛꯑꯅꯤ ꯑꯗꯧꯒꯥ ꯑꯩꯈꯣꯏꯒꯤ ꯀꯩꯅꯣ ꯁꯥꯗꯣꯏꯅꯦꯕ ꯂꯩꯕꯥꯛꯇꯨ ꯋꯥꯏ ꯇꯩꯊꯑꯒ ꯑꯩꯈꯣꯏꯒꯤ ꯌꯨꯝ ꯌꯨꯝ ꯁꯥꯕꯅꯦ ꯌꯨꯝ ꯃꯆꯥ ꯃꯆꯥ ꯁꯥꯅꯦꯕꯀꯣ ꯍꯣꯔꯦꯟ ꯑꯩꯈꯣꯏꯅ ꯊꯣꯡꯕ ꯑꯦꯟꯁꯥꯡꯁꯤꯡꯗꯣ ꯑꯗꯨꯗ ꯊꯥꯗꯣꯛꯀꯗꯣꯏꯅꯦꯕꯀꯣ
ꯑꯆꯥ
ꯑꯗꯨꯗꯩꯗꯨꯗ ꯑꯩꯈꯣꯏꯒꯤ ꯂꯩꯗꯅ ꯑꯩꯈꯣꯏ ꯊꯥꯖꯅꯕꯤ ꯍꯥꯏ ꯇꯔꯦ ꯑꯩꯈꯣꯏꯒꯤ ꯑꯍꯜ ꯂꯃꯟꯗꯤ ꯂꯥꯏ ꯃꯌꯥꯝ ꯂꯩꯕꯁꯤꯡꯗꯨꯒꯤ ꯃꯣꯏꯒꯤ ꯇꯛ ꯊꯥꯛ ꯍꯥꯏꯇꯥꯔꯦꯅꯦ ꯑꯩꯈꯣꯏꯒꯤ ꯄꯨꯟꯁꯤ ꯅꯨꯡꯁꯥꯡꯕ ꯄꯤꯅꯕꯤꯌꯨ ꯀꯥꯏꯅ ꯑꯩꯈꯣꯏꯅ ꯂꯥꯏ ꯈꯨꯣꯏꯔꯨꯝꯗꯣꯏꯅꯦꯕꯀꯣ
ꯑ
ꯅꯨꯃꯤꯠꯇꯨꯗ ꯑꯩꯈꯣꯏꯒꯤ ꯑꯗꯨꯝ ꯑꯩꯈꯣꯏ ꯂꯩꯀꯥꯏ ꯑꯩꯈꯣꯏꯒꯤ ꯌꯨꯝ ꯊꯪꯅꯕ ꯍꯤꯡꯒꯣꯜ ꯅꯨꯡꯗ ꯂꯩꯕꯁꯤꯡꯗꯣ ꯃꯣꯏꯅꯁꯨ ꯑꯗꯨꯝ ꯑꯦꯟꯁꯥꯡ ꯃꯌꯥꯝ ꯄꯤꯔꯛꯀꯅꯤ ꯑꯩꯈꯣꯏꯗ ꯑꯩꯈꯣꯏꯅꯁꯨ ꯃꯣꯏꯗ ꯑꯃꯨꯛ ꯆꯠꯂꯒ ꯄꯤꯅꯤ ꯑꯗꯨꯝ ꯑꯦ ꯆꯦꯟꯖ ꯇꯧꯅꯕ ꯍꯥꯏꯇꯥꯔꯦꯀꯣ ꯑꯗꯨꯃꯥꯏꯅ ꯇꯧꯔꯅꯤ ꯑꯗꯨꯒ ꯆꯥꯛ ꯆꯥꯃꯤꯟꯅꯔꯅꯤ ꯑꯩꯈꯣꯏ ꯃꯌꯥꯝ ꯑꯩꯈꯣꯏ ꯏꯃꯨꯡ ꯃꯤꯒꯩꯗꯀꯣ ꯑꯗꯨ ꯂꯣꯏꯔꯒ ꯑꯃꯨꯛ ꯑꯩꯈꯣꯏ ꯅꯨꯡꯊꯤꯟ ꯆꯥꯛꯊꯣꯛꯑꯀꯥꯟꯗ ꯉꯥꯏꯍꯥꯛ ꯄꯣꯊꯥꯔꯀꯥꯟꯗ ꯑꯃꯨꯛ ꯑꯩꯈꯣꯏꯒꯤ ꯆꯤꯡ ꯀꯥꯕꯅ ꯀꯣ ꯆꯤꯡ ꯑꯃꯨꯛ ꯀꯥꯕ ꯆꯠꯇꯣꯏꯅꯦꯕ ꯍꯋꯥꯏ ꯆꯩꯔꯥꯎ ꯆꯤꯟ ꯀꯥꯕꯅ ꯇꯧꯕꯗꯣ ꯑꯩꯈꯣꯏꯒꯤ ꯑꯗꯨꯝ ꯃꯅꯥꯛ ꯅꯛꯄꯁꯤꯡꯒꯨꯝꯕꯗ ꯑꯗꯨꯝ ꯆꯠꯅꯩ ꯑꯅꯝꯕꯅ ꯂꯥꯞꯅ ꯆꯠꯄꯁꯨ ꯌꯥꯎꯋꯤ
ꯑꯣ
ꯑꯣ ꯃꯊꯪ ꯆꯠꯁꯦ
ꯆꯠꯁꯦ ꯆꯠꯁꯦ ꯚꯥꯏ ꯑꯗꯣ ꯍꯧꯖꯤꯛꯀꯥꯟꯗꯤ ꯀꯩꯀꯩ ꯍꯣꯠꯅꯔꯤꯒꯦ ꯚꯥꯏꯗꯤ
ꯑ ꯍ ꯑꯩꯁꯨ ꯑꯗꯨꯝ ꯂꯩꯔꯤꯌꯦ ꯑꯣ ꯇꯧ ꯑꯩꯁꯨ ꯏꯃꯥꯅ ꯀꯧꯔꯦ ꯑꯩꯈꯣꯏ ꯏꯃꯥ ꯍꯣꯁꯇꯦꯜꯗ ꯂꯥꯛꯄ ꯃꯥꯜꯂꯦ ꯑꯩ ꯑꯝꯇ ꯊꯣꯛꯍꯧꯈꯤꯒꯦ
ꯍꯣꯏ ꯍꯣꯏ ꯐꯔꯦ ꯑꯗꯨꯗꯤ ꯑꯃꯨꯛ ꯐꯥꯎꯅꯔꯁꯤꯀꯣ ꯕꯥꯥꯏ